ꯑꯣ
ꯇꯥꯕ꯭ꯔꯣ꯫
ꯍꯜꯂꯣ ꯑꯣ ꯇꯥꯏꯌꯦꯦ
ꯑꯣ ꯇꯥꯏ ꯇꯥꯏ ꯍꯧꯖꯤꯛꯀꯤ ꯇꯥꯏ
ꯑꯣ ꯅꯪꯒꯤ ꯑꯃꯗꯣ ꯃꯉꯝꯈ꯭ꯔꯗꯤꯅꯦ
ꯀ꯭ꯔꯤꯕ
ꯑꯃ ꯃꯥꯡꯈ꯭ꯔꯅꯤꯕ ꯅꯪꯒꯤꯗꯣ
ꯀꯩꯁꯨ ꯀꯩꯁꯨ ꯇꯒꯗꯗꯦ
ꯑꯣ ꯑꯣ ꯑꯩꯖꯨ ꯈꯪꯗꯦ ꯀꯔꯤꯒꯤꯔꯥ ꯑꯩꯁꯨ ꯑꯃꯨꯛ ꯑꯃꯨꯛ ꯑꯗꯨꯃꯥꯏꯅ ꯇꯧꯋꯦꯕ꯫ ꯑꯩꯁꯨ ꯑꯗꯨꯃꯥꯏꯅ ꯑꯃꯨꯛ ꯑꯃꯨꯛ ꯇꯧꯋꯦꯕ ꯃꯤꯉꯣꯟꯗ ꯇꯧꯕ ꯃꯇꯝꯗ꯫
ꯑꯣ꯫
ꯎꯝ
ꯑꯩꯗꯤ ꯀꯩꯁꯨ ꯇꯧꯗꯦ ꯄꯥꯈꯠꯇ꯭ꯔꯁꯨ
ꯑꯣ ꯑꯣ ꯑꯣ ꯅꯪꯒꯤꯗꯤ ꯀꯌꯥꯝ ꯋꯥꯠꯂꯤꯒꯦ꯫
ꯑꯥ ꯇꯔꯦꯠ ꯋꯥꯠꯂꯤ ꯑꯦꯠ ꯁꯕꯦꯟ ꯊꯥꯔꯇꯤ ꯇꯥꯛꯁꯀꯤꯗꯣ꯫
ꯑꯣ꯫ ꯀꯩꯗꯧꯔꯝꯃꯤꯅꯣ
ꯑꯣ ꯍꯧꯖꯤꯛꯇꯤ ꯁꯨꯝ ꯂꯩꯕꯅꯤꯗ ꯐꯝꯕꯅꯤꯗ ꯅꯪꯗꯤ
ꯑꯩꯁꯨ ꯂꯩꯌꯦ ꯏꯃꯥꯟꯅꯕꯤꯈꯣꯏ ꯇꯧ ꯂꯩꯔ ꯇꯧꯔꯒ꯫
ꯑꯣ ꯍꯣꯁꯇꯦꯜ ꯍꯣꯁꯇꯦꯜꯗꯔꯣ꯫
ꯍꯣꯏ ꯂꯩꯌꯦ ꯍꯣꯁꯇꯦꯜꯗ꯫
ꯑꯣ꯫ ꯅꯨꯡꯉꯥꯏꯔꯤꯕ꯭ꯔꯥ ꯍꯣꯁꯇꯦꯜ ꯂꯩꯕꯁꯦ
ꯅꯨꯡꯉꯥꯏꯕ ꯍꯥꯏꯁꯦ ꯍꯣꯏ ꯏꯃꯥꯟꯅꯕꯤꯈꯣꯏꯒ ꯄꯨꯜꯂꯗꯤ ꯂꯩꯔꯗꯤ ꯅꯨꯡꯉꯥꯏ꯫ ꯑꯗꯣ ꯊꯛꯄꯒꯤ ꯍꯥꯏꯗꯣꯏꯔꯥ ꯃꯣꯏꯅ ꯅꯞꯄꯤꯕ ꯄꯤꯈꯔꯦ ꯑ ꯑ ꯈꯔ ꯈꯔ ꯍꯥꯎꯇꯔꯦꯅ ꯍꯣꯁꯇꯦꯜꯒꯤꯗꯤ꯫
ꯑꯣ ꯅꯣꯏ ꯅꯣꯏ ꯀꯣꯂꯦꯖꯇꯤ ꯄ꯭ꯔꯥꯏꯚꯦꯠꯔ ꯑꯗꯨꯒ ꯒꯣꯔꯃꯦꯟꯔꯥ
ꯑꯩꯈꯣꯏ ꯀꯣꯂꯦꯖꯖꯤ ꯑꯩꯈꯣꯏꯗꯤ ꯄ꯭ꯔꯥꯏꯕꯦꯠꯅꯤꯗ꯫
ꯑꯣ ꯌꯥꯝ ꯐꯩꯩꯅ ꯑꯗꯨ ꯑꯗꯨ ꯑꯗꯨꯅ꯫
ꯍꯣꯏ ꯅꯪꯗꯤ ꯀꯩ ꯇꯧꯔꯝ ꯀꯩ ꯇꯧꯔꯨꯒ ꯂꯩꯕ꯭ꯔꯣ꯫
ꯑꯩꯈꯣꯏꯖꯨ ꯁꯨꯝ ꯑꯩ ꯀꯝꯄ꯭ꯌꯨꯇꯔ ꯄꯤꯛꯁꯟ ꯇꯝꯃꯦ ꯑꯩꯁꯨ꯫
ꯀꯩꯕ꯫
ꯀꯝꯄꯤꯇꯔ ꯑꯦꯞꯄ꯭ꯂꯀꯦꯟ꯫
ꯑꯣ ꯅꯪ ꯃꯄꯥꯟ ꯂꯝ ꯂꯩꯕ꯭ꯔꯥ ꯅꯠꯇꯔꯒ ꯌꯨꯗ ꯂꯩꯕ꯭ꯔꯣ꯫
ꯅꯠꯇꯦ ꯑꯩꯈꯣꯏ ꯀꯪꯂꯩꯄꯥꯛꯇ ꯂꯩꯅꯦ꯫
ꯎ
ꯍꯣꯏ ꯀꯪꯂꯩꯄꯥꯛꯗ ꯂꯩꯌꯦ꯫
ꯑꯣ ꯂꯝꯗꯤ ꯑꯗꯨꯝ ꯏꯉꯥꯏꯒꯤ ꯂꯝꯗꯣ
ꯅꯠꯇꯦ ꯑꯩꯈꯣꯏ ꯀꯪꯂꯩꯄꯥꯛ ꯍꯥꯏꯗꯤ ꯇꯠ
ꯈꯪ ꯈꯪꯉꯦꯕꯀꯣ ꯈꯪ ꯍꯣꯏ ꯈꯪꯉꯦꯕ ꯑꯗꯨꯑꯣꯏꯔꯁꯨ ꯈꯨꯟꯗ ꯂꯩꯕ꯭ꯔꯥ ꯅꯠꯇ꯭ꯔꯒ ꯀ ꯀꯩꯗ ꯂꯩꯕ꯭ꯔ ꯍꯥꯏꯕ꯫
ꯑꯣ ꯑꯩꯈꯣꯏ ꯂꯩꯀꯥꯏꯒꯤꯔꯥ
ꯍꯣꯏ ꯍꯣꯏ
ꯃꯥꯒꯤ ꯈꯨꯟꯗꯤ ꯀꯦꯗꯒꯤ ꯍꯧꯔꯦꯗ ꯎꯝ ꯅꯪ ꯅꯪꯒꯤꯗꯤ꯫
ꯑꯩ ꯑꯩꯒꯤꯖꯨ ꯀꯦ ꯑꯩꯅ ꯕꯤꯗ ꯍꯧꯕ꯫
ꯄꯤꯅ ꯍꯧꯕ꯫
ꯕꯤ ꯕꯤ
ꯑꯥ ꯕꯤ
ꯑꯥ ꯀꯔꯤ
ꯈꯪꯒꯨꯝ ꯇꯧꯋꯦ꯫
ꯕꯤ
ꯕꯤ ꯃꯇꯨꯡꯗ ꯀꯔꯤ ꯂꯩꯕ꯭ꯔꯥꯅꯦ ꯈꯔ ꯍꯥꯏꯔꯛꯑꯣ ꯑꯗꯨꯗꯤ꯫
ꯕꯤꯘꯤ ꯃꯇꯨꯡꯗꯤ ꯑꯦ
ꯆꯨꯝꯃꯤꯀꫭ
ꯆꯨꯝꯗꯦ ꯆꯨꯝꯗꯦ꯫
ꯑꯦ꯫ ꯅꯠꯇ꯭ꯔ ꯑꯣ ꯈꯪꯉꯤ ꯈꯪꯉꯤ ꯑꯥꯏ ꯍ
ꯈꯪꯉꯔꯣꯏ ꯈꯪꯉꯔꯣꯏꯗ꯫ ꯕꯤ ꯂꯩ ꯍꯣꯏ ꯑꯗꯨꯕꯨ ꯑꯩ ꯑꯗꯨꯝ ꯇꯝꯄꯥꯛꯇ ꯑꯥ ꯂꯩꯌꯦ꯫ ꯑꯥ ꯑꯉꯥꯡ ꯑꯣꯏꯔꯤꯉꯩꯗꯒꯤꯀꯣ ꯑꯗꯨꯝ ꯂꯩꯌꯦ ꯑꯗꯣ꯫ ꯌꯨꯝ ꯂꯩꯕ ꯍꯥꯏꯖꯦ ꯂꯝ ꯂꯩꯔꯒ ꯌꯨꯝ ꯁꯥꯗ꯭ꯔꯤꯕꯗꯣ ꯍꯧꯖꯤꯛ ꯍꯧꯖꯤꯛꯅ ꯏꯅꯦ ꯈꯣꯏꯒꯤ ꯌꯨꯝꯗ ꯂꯩꯌꯦꯕ
ꯑꯣ
ꯃꯇꯝꯗ ꯈꯨꯟꯅ ꯏꯃꯥ ꯏꯄꯥꯒ ꯂꯩꯕ꯫
ꯎꯝ꯫
ꯑꯗꯨꯃꯥꯏ ꯇꯧꯕ
ꯌꯥꯝ ꯐꯩꯅꯦ꯫
ꯎꯝ ꯅꯪꯗꯤ ꯅꯣꯏ ꯐꯦꯃꯤꯂꯤ ꯂꯣꯏ ꯄꯨꯟꯅ ꯂꯩꯃꯤꯟꯅꯕ꯭ꯔꯣ
ꯑꯩꯈꯣꯏ ꯈꯨꯟꯗꯔꯣ
ꯍꯣꯏ
ꯎꯝ ꯑꯩꯈꯣꯏ ꯈꯨꯟꯁꯨ ꯎꯝ ꯂꯩꯌꯦ꯫
ꯎꯝ ꯅꯪꯒꯤ ꯅꯈꯣꯟꯜꯁꯦ ꯅꯨꯄꯥ ꯑꯃ ꯌꯥꯝꯕ ꯃꯥꯟꯅꯩꯌꯦ꯫ ꯁꯤꯗ ꯁꯤꯗ ꯅꯪꯒꯤ ꯅ ꯈꯣꯟꯗꯣ
ꯑꯣ꯫
ꯑꯁꯤꯗ ꯅꯨꯄꯥ ꯑꯃ ꯅꯨꯄꯥ ꯑꯃ ꯍꯥꯏꯕꯗꯤ ꯁꯤꯗ ꯑꯗꯨꯝ ꯑꯩꯈꯣꯏꯒꯤ ꯇꯝꯃꯤꯟꯅꯕ ꯍꯥꯏꯗꯣꯏꯔ ꯑꯩꯈꯣꯏꯒꯤ ꯖꯨꯅꯤꯌꯔ ꯑꯣꯏꯗꯤ ꯑꯣꯏꯌꯦꯕꯀꯣ ꯑꯗꯨ ꯑꯗꯨꯝ ꯃꯒꯤ ꯃꯈꯣꯟ ꯌꯥꯝ ꯃꯥꯟꯅꯩꯌꯦꯕ ꯑꯗꯨꯒꯤ
ꯑꯣ ꯃꯅꯥꯑꯣ ꯑꯗꯨꯝꯕ ꯂꯩꯕꯅꯤ ꯍꯣꯏ꯫
ꯌꯥꯝ ꯃꯥꯟꯅꯕ ꯍꯥꯏꯇꯥꯔꯦ ꯅꯄꯗꯁꯨ ꯀꯩꯗꯧꯕꯁꯨ
ꯎꯝ ꯇꯧꯕꯅꯤ
ꯍꯧꯖꯤꯛꯀꯤ ꯍꯧꯖꯤꯛ ꯑꯗꯨꯝ ꯈꯪꯅꯕ꯭ꯔꯥ ꯅꯠꯇ꯭ꯔꯒꯝꯕ ꯑ ꯒ꯭ꯔꯨꯞ ꯀꯣꯛꯅꯕ꯭ꯔꯥ
ꯀꯩꯕ
ꯍꯧꯖꯤꯛ ꯅꯝꯕꯔ ꯄꯤꯕ ꯏꯃꯥꯟꯅꯕꯤꯗꯣ
ꯑꯣ
ꯍꯜꯂꯣ ꯍꯧꯖꯤꯛ ꯅꯝꯕꯔ ꯄꯤꯕ ꯍꯧꯖꯤꯛ ꯅꯝꯕꯔ ꯄꯤꯕ ꯏꯃꯥꯟꯅꯕꯤꯗꯣ
ꯑꯣ
ꯑꯗꯨꯒ ꯑꯗꯨꯝ ꯍꯟꯅ ꯈꯪꯔꯕ꯭ꯔꯥ ꯅꯠꯇ꯭ꯔꯒ ꯑꯗꯨꯝ ꯒ꯭ꯔꯨꯞꯇꯒꯤ ꯂꯧꯊꯣꯛꯄ꯭ꯔꯥ ꯍꯥꯏꯕ
ꯑꯗꯨꯒꯤꯗꯤ ꯒ꯭ꯔꯨꯞꯇꯒꯤꯅꯦ
ꯑꯣ ꯍꯣꯏ ꯍꯣꯏ ꯑꯗꯨ ꯍꯪꯕꯅꯤꯗ
ꯑꯣ ꯒ꯭ꯔꯨꯞꯇꯒꯤ ꯈꯪꯕꯒꯤꯅꯦ ꯑꯗꯨꯗꯤ
ꯑꯣ ꯅꯪꯗꯤ ꯆꯍꯤ ꯀꯌꯥ ꯁꯨꯔꯒꯦ
ꯀꯨꯟ ꯉꯥꯏꯔꯦ ꯇ꯭ꯋꯦꯟꯇꯤ ꯄ꯭ꯂꯁꯇ ꯉꯥꯏꯔꯤꯗ
ꯌꯥꯝ ꯑꯍꯟ ꯑꯣꯏꯈ꯭ꯔꯕꯣ
ꯇ꯭ꯋꯦꯟꯇꯤ ꯄ꯭ꯂꯁ ꯍꯥꯏꯁꯦ ꯀꯌꯥꯅꯣ
ꯇ꯭ꯋꯦꯟꯇꯤ ꯄ꯭ꯂꯥꯁꯗꯒꯤꯅꯦ ꯑꯗꯨꯅꯦ ꯅꯪꯒꯤꯗꯤ
ꯑꯁ ꯅꯪꯅ ꯍꯥꯟꯅ ꯍꯥꯏꯔꯛꯑꯣ ꯑꯗꯨ ꯗꯥꯏꯔꯦꯛ ꯗꯥꯏꯔꯦꯛ ꯍꯥꯏꯅꯁꯤꯅꯦ
ꯑ ꯏꯖꯦꯛ ꯍꯥꯏꯕ ꯉꯝꯗꯦꯗ ꯀꯗꯥꯏꯗꯒꯤ ꯍꯧꯖꯤꯛ
ꯑꯦ ꯀꯅꯥꯒꯔꯣ ꯅꯅꯥꯛꯇ ꯂꯩꯕꯗꯨꯕꯨ ꯅꯪꯔꯣ ꯅꯠꯇ꯭ꯔ ꯀꯅꯥ ꯅꯣꯛꯄ꯭ꯔꯣ
ꯑꯩ ꯈꯛꯇꯅꯦ ꯀꯩꯅꯣ
ꯑꯣ
ꯅꯣꯏ ꯌꯦꯟꯁꯥꯡ ꯍꯥꯎꯕ꯭ꯔꯣ ꯍꯣꯁꯇꯦꯜꯒꯤ
ꯑꯃꯨꯛꯃꯨꯛ ꯍꯥꯎꯕ ꯍꯧꯕ ꯂꯩꯌꯦ ꯑꯃꯨꯛꯃꯨꯛ ꯍꯥꯎꯇꯦꯗ ꯑꯅꯝꯕꯗꯤ ꯍꯧꯗ꯭ꯔꯦ ꯍꯣꯁꯇꯦꯜꯅꯤꯅ ꯑꯗꯣ ꯃꯄꯥꯟ ꯂꯝ ꯂꯩꯕꯅꯤꯅ ꯆꯤꯟꯖꯥꯛ ꯃꯥꯟꯅꯗꯦꯅꯀꯣ ꯑꯗꯨꯒꯤ ꯑꯗꯨꯕꯨ ꯃꯣꯏ ꯅꯟꯕꯦꯖ ꯅꯦꯕ ꯑꯗꯨꯒꯤ ꯐ꯭ꯔꯥꯏꯗꯦ ꯅꯨꯃꯤꯠ ꯈꯤꯇꯪꯗ ꯌꯦꯔꯨꯝ ꯄꯤꯌꯦ ꯑꯇꯣꯞꯄ ꯃꯇꯝꯗꯗꯤ ꯄꯤꯗꯦ
ꯑꯣ ꯇꯤꯟ ꯐꯤꯁ ꯑꯗꯨꯒꯨꯝꯕꯗꯤ ꯄꯤꯗ꯭ꯔꯤꯕꯣ ꯉꯥ ꯐꯥꯎꯕ ꯆꯥꯗ꯭ꯔꯤꯕꯣ ꯃꯣꯏ
ꯆꯥꯗꯦ ꯑꯃꯐꯥꯎ ꯄꯤꯗꯦ ꯑꯗꯣ ꯑꯩꯈꯣꯏꯅ ꯏꯁꯥ ꯏꯁꯥꯅꯅꯦ ꯁꯤꯗ ꯊꯣꯡꯖꯔꯒ ꯆꯥꯏꯌꯦꯕ ꯂꯣꯟꯅ ꯂꯣꯟꯅ ꯑꯗꯨꯁꯨ
ꯑꯣ ꯅꯣꯏ ꯅꯁꯥ ꯅꯁꯥꯅ ꯊꯣꯝꯕ ꯌꯥꯏꯀꯣ ꯑꯗꯨꯗꯤ
ꯍꯣꯏ ꯌꯥꯏ ꯑꯗꯨꯕꯨ ꯌꯥꯗꯦ ꯏꯟꯗꯛꯁꯟꯒꯨꯝꯕ ꯑꯗꯨꯒ ꯍꯤꯇꯔꯒꯨꯝꯕ ꯄꯥꯏꯌꯦꯕꯀꯣ ꯕꯣꯂꯔꯒꯨꯝꯕꯁꯦ ꯌꯥꯗꯦꯕ ꯑꯝꯐꯥꯎ ꯄꯥꯏꯕ ꯌꯥꯗꯦꯕ ꯑꯗꯣ ꯆꯦꯛꯀꯤꯡ ꯇꯧꯕ ꯑꯍꯥꯟ ꯅꯍꯥꯟ ꯑꯈꯣꯏ ꯑꯍꯥꯟꯕ ꯂꯥꯛꯄ ꯃꯇꯝꯗꯗꯤ ꯌꯥꯝꯅ ꯏꯁꯇ꯭ꯔꯤꯛ ꯑꯣꯏꯔꯝꯃꯦ ꯌꯥꯝ ꯊꯥꯔꯝꯃꯦꯕ ꯍꯧꯖꯤꯛꯀꯥꯟ ꯍꯧꯖꯤꯛꯀꯥꯟꯗꯤ ꯀꯩꯁ ꯇꯧ ꯇꯧꯗꯔꯦ ꯇꯧꯗꯤ ꯇꯧꯋꯦ ꯑꯗꯨ ꯑꯣꯏꯔꯁꯨ ꯌꯥꯝꯅ ꯊꯥꯏꯅꯒꯤꯗꯤ ꯃꯥꯟꯅꯗ꯭ꯔꯦꯕ
ꯑꯣ ꯑꯣ
ꯋꯥ ꯉꯥꯡꯉꯨꯅꯦ ꯅꯪꯁꯨ
ꯅꯣꯏꯒꯤ ꯅꯣꯏꯒꯤ ꯍꯣꯁꯇꯦꯜꯒꯤ ꯋꯥ ꯑ ꯂꯦꯞꯄꯤꯌꯨꯗ ꯑꯩ ꯑꯩꯗꯤ ꯋꯥ ꯂꯩꯇꯦ
ꯑꯦ ꯑꯗꯨꯗꯤ ꯑꯩ ꯈꯛꯇꯪ ꯉꯥꯡꯉꯗꯤ ꯌꯥꯔꯔꯣꯏꯅꯦ
ꯑꯩꯈꯣꯏ ꯑꯩꯈꯣꯏ ꯑꯩꯈꯣꯏ ꯀꯣꯂꯦꯖꯇꯒꯤ ꯍꯣꯁꯇꯦꯜꯗꯤ ꯌꯥꯝ ꯐꯩꯅꯦ ꯑꯩꯈꯣꯏꯒꯤꯗꯤ
ꯑꯣ ꯅꯪꯁꯨ ꯍꯣꯁꯇꯦꯜ ꯅꯪ ꯍꯣꯁꯇꯦꯜ ꯂꯩꯕ꯭ꯔꯣ
ꯑꯩꯁꯨ ꯍꯣꯁꯇꯦꯜ ꯂꯩꯅꯤ ꯍꯧꯖꯤꯛ ꯍꯣꯏ
ꯑꯣ ꯁꯦꯝꯃꯤꯁꯇꯔ ꯑꯣꯏꯕ꯭ꯔꯕ ꯅꯪꯒꯤꯁꯦ
ꯑꯩꯈꯣꯏ ꯐꯤꯞ ꯁꯦꯝꯃꯤꯁꯇꯔ
ꯑꯣ ꯃꯅꯩꯅꯦ ꯑꯈꯣꯏꯒ
ꯎꯝ ꯃꯔꯝ ꯃꯅꯥꯔꯝꯅꯤ
ꯍꯣꯏ
ꯅꯪ ꯐꯤꯞ ꯁꯤꯃꯤꯁꯇꯔ ꯔꯥ
ꯍꯣꯏ
ꯑꯣ ꯐꯩꯅꯦ ꯅꯪꯁꯨ ꯐꯤꯖꯤꯑꯣ ꯀꯔꯤꯕꯥ ꯐꯤꯖꯤꯑꯣꯊꯦꯔꯥꯄꯤꯔꯣ
ꯅꯠꯇꯦ ꯅꯠꯇꯦ ꯑꯩꯅ ꯅꯔꯁꯤꯡꯔꯣꯝꯗ
ꯑꯣ ꯅꯔꯁꯤꯡ ꯔꯣꯝꯗ ꯑꯣ ꯐꯩꯅꯦ ꯅꯨꯡꯉꯥꯏꯕ꯭ꯔꯣ
ꯍꯣꯏ ꯅꯨꯡꯉꯥꯏꯌꯦ ꯑꯁ ꯑꯗꯨꯕꯨ ꯑꯃꯨꯛ ꯃꯨꯛꯇꯤ ꯕꯦꯛ ꯆꯥꯏꯌꯦꯗ
ꯑꯣ ꯕꯦꯒ ꯆꯥꯕ ꯀꯥꯟꯗ ꯄꯩꯁꯥ ꯊꯤꯕ꯭ꯔ ꯅꯣꯏ
ꯑꯦ ꯊꯤꯗ꯭ꯔꯗꯤ ꯀꯩꯅꯣꯅꯦ
ꯑꯣ ꯀꯌꯥ ꯀꯌꯥꯅꯣ ꯅꯣꯢ
ꯐꯣꯔ ꯀꯦ
ꯑꯁ ꯌꯥꯝꯃꯦ ꯅꯣꯏꯅ ꯅꯣꯏꯒ
ꯍꯣꯏ ꯑꯗꯣ ꯑꯈꯣꯏꯗꯤ ꯁꯕꯖꯦꯛ ꯑ ꯑꯣ ꯌꯥꯏꯅ ꯅꯣꯏꯗꯤ ꯑꯁ ꯑꯈꯣꯏꯗꯤ ꯌꯥꯝ ꯌꯥꯝꯈ꯭ꯔꯖꯥꯠꯅꯤ ꯐꯣꯔ ꯀꯦ
ꯐꯣꯔ ꯀꯦꯒꯤ ꯆꯍꯤ ꯑ ꯁꯖꯦꯛ ꯁꯕꯖꯦꯛꯇꯤ ꯀꯌꯥ ꯁꯨꯔꯦ
ꯀꯔꯤ
ꯁꯞꯖꯦꯛ ꯀꯌꯥ ꯁꯨꯕ꯭ꯔꯣ ꯅꯣꯏ
ꯁꯕꯖꯦꯛ ꯁꯦꯃꯤꯁꯇꯔ ꯁꯦꯃꯤꯁꯇꯔ ꯁꯦꯃꯤꯁꯇꯔ ꯑꯃꯗ ꯑꯍꯨꯝ ꯌꯥꯎꯕꯁꯨ ꯂꯩꯌꯦ ꯑꯅꯤ ꯌꯥꯎꯕꯁꯨ ꯂꯩꯑꯦꯕ
ꯑꯁ ꯌꯥꯝ ꯐꯩꯅꯦ ꯑꯗꯨꯗꯤ ꯑꯁ ꯂꯥꯏꯔꯤꯛ ꯌꯥꯝ ꯀꯟꯅ ꯄꯥꯕ ꯌꯥꯏꯅꯦ
ꯐꯥ ꯐꯔꯁꯨ ꯆꯠꯂꯣ ꯑꯗ ꯌꯥꯝ ꯐꯅꯤꯉꯥꯏ ꯌꯥꯝ ꯂꯩꯕꯅꯦ
ꯑꯝ ꯑꯦꯛꯖꯥꯝ ꯑꯦꯛꯖꯥꯝ ꯃꯇꯥꯡꯗꯗꯤ ꯌꯥꯝ ꯏꯁꯇ꯭ꯔꯤꯛ ꯑꯣꯏꯕ꯭ꯔꯥ ꯑꯗꯨꯗꯤ
ꯑꯣꯏꯌꯦꯗꯥ ꯃꯤ ꯍꯥꯏꯕꯗꯤ ꯀ꯭ꯂꯥꯁ ꯇꯦꯟꯒ ꯇꯨꯋꯜꯐꯇ ꯍꯥꯏꯕꯗꯤ ꯑꯇꯣꯞꯄ ꯀꯩꯅꯣꯗ ꯁ꯭ꯀꯨꯜ ꯆꯠꯂꯒ ꯊꯥꯕꯗꯣ ꯑꯗꯨꯃꯥꯏꯅ ꯇꯧꯋꯦꯕ ꯑꯈꯣꯏꯁꯨ
ꯑꯣ
ꯑꯗꯨꯒꯤ
ꯍꯣꯢ ꯍꯟꯗꯛ ꯑꯈꯣꯏ ꯊꯥꯕꯁꯨ ꯑꯁ ꯑꯦꯝ ꯌꯨꯗ ꯇꯥꯥꯢꯌꯦꯕ
ꯑꯥꯎ
ꯅꯨꯡꯉꯥꯏꯔꯝꯒꯅꯤ
ꯅꯪ ꯅꯪꯒꯤ ꯀꯣꯂꯦꯖꯀꯤ ꯃꯤꯡꯗꯣ ꯀꯔꯤ
ꯑꯩꯗꯤ ꯍꯥꯏꯕ ꯌꯥꯗꯦ ꯍꯣꯏ ꯑꯦꯟꯗ ꯍꯥꯎꯔꯦ
ꯑꯦꯟ
ꯍꯣꯏ
ꯑꯁ ꯈꯪꯗ꯭ꯔꯦꯗ
ꯑꯣ ꯑꯩꯈꯣꯏ ꯁꯤ ꯑꯦꯝ ꯈꯪꯉꯤꯀꯣ
ꯈꯪꯉꯦ
ꯑꯗꯨ ꯑꯗꯨꯒꯤ ꯂꯩꯀꯥꯏꯗꯒꯤꯅꯤ ꯑꯗꯨ ꯑꯗꯨ ꯂꯝꯗꯒꯤꯗꯣ
ꯑꯣ ꯑꯣ ꯑꯩ ꯍꯣꯔꯦꯟ ꯈꯠꯈꯤꯒꯦ ꯑꯗꯨꯗꯤ
ꯑꯣ
ꯀꯔꯤ ꯀꯣꯂꯦꯖ ꯂꯩꯕ꯭ꯔꯥꯅ
ꯎꯝ
ꯔꯨꯝꯗꯨꯗꯤ ꯀꯅꯥ ꯀꯅꯥ ꯂꯩꯕ꯭ꯔꯣ ꯃꯤ ꯀꯌꯥ ꯂꯩꯕ꯭ꯔꯣ
ꯑꯩꯈꯣꯏ ꯔꯨꯝꯗꯗꯤ ꯃꯤ ꯑꯅꯤ ꯑꯅꯤ ꯂꯩꯌꯦ
ꯅꯃꯥꯟꯅꯕꯁꯨ ꯇ꯭ꯔꯥꯏꯞꯂꯣ
ꯍꯣꯏ ꯇ꯭ꯔꯥꯏꯞ ꯇꯅꯤ
ꯎꯝ ꯎꯝ ꯎꯝ ꯐꯩ ꯐꯩ ꯅꯣꯏꯁꯦ ꯁꯦꯃꯤꯁꯇꯔ ꯀꯌꯥꯐꯥꯎ ꯑꯣꯏꯕ꯭ꯔꯣ
ꯑꯈꯣꯏ ꯏꯠ ꯐꯥꯎ ꯂꯩꯅꯦ
ꯑꯣ ꯀꯔꯤ ꯍꯥꯏ
ꯎꯝ ꯅꯪꯗꯤ ꯅꯣꯏ ꯅꯣꯏꯗꯤ
ꯆꯞ ꯃꯥꯟꯅꯩꯌꯦ
ꯑꯣ ꯏꯝꯐꯥꯜ ꯇꯝꯗꯣꯏꯔꯣ ꯑꯗꯨꯗꯤ
ꯍꯣꯏ ꯑꯗꯣ ꯑꯩꯈꯣꯏꯗꯤ ꯁꯕꯦꯟ ꯐꯥꯎ ꯑꯣꯏꯕ ꯑꯩꯠꯁꯤꯅ ꯏꯟꯇꯔꯟ ꯄꯨꯕ ꯍꯥꯏꯗꯣꯏꯔꯥ
ꯑꯣ ꯏꯟꯇꯔ ꯄꯤꯀꯣ ꯅꯣꯏꯗꯤ
ꯍꯣꯏ ꯄꯤꯌꯦ ꯑꯗꯣ ꯑꯩꯈꯣꯏꯗ ꯁꯦꯃꯤꯁꯇꯔ ꯈꯨꯗꯤꯡꯁꯨ ꯄꯤꯌꯦꯗ ꯑꯗꯨꯕꯨ ꯍꯧꯖꯤꯛꯀꯤ ꯑꯩꯠ ꯀꯥꯔꯛꯑꯗꯤ ꯁꯤꯛꯁ ꯃꯟꯁ ꯂꯥꯛ ꯁꯚꯦꯟ ꯃꯟꯁ ꯂꯥꯛꯦ ꯏꯟꯇꯔꯅꯦꯠ ꯐꯨꯜ ꯆꯠꯀꯅꯦꯕ
ꯑꯣ
ꯑꯗꯨꯃꯥꯏ ꯇꯧꯕ
ꯁꯃꯥꯏꯅ ꯐꯩꯌꯦ ꯑꯩꯈꯣꯏꯅ ꯑꯩꯈꯣꯏꯅ ꯂꯣꯏꯕ ꯀꯥꯟꯗ ꯀꯣꯏ ꯏꯟꯇꯨꯔꯟꯁꯤꯞ ꯂꯩꯕ ꯀꯣꯏ ꯈꯣꯏ ꯀꯣꯔꯁ ꯊꯥꯗꯅꯤ
ꯑꯣ ꯃꯄꯜ ꯂꯝ ꯃꯄꯜ ꯂꯝꯗ ꯇꯧꯍꯟꯗꯣꯏꯔꯥ ꯅꯠꯇ꯭ꯔꯒ
ꯑꯩꯈꯣꯏ ꯑꯗꯨ ꯑꯗꯨ ꯑꯩꯈꯣꯏ ꯀꯣꯂꯦꯖꯇꯗꯒꯤꯅꯤ ꯑꯩꯈꯣꯏ ꯀꯣꯂꯦꯖ ꯃꯈꯥꯗꯒꯤꯅꯦꯕ
ꯑꯣ ꯃꯣꯏꯅ ꯇꯧꯕ ꯃꯣꯏꯅ ꯍꯥꯏꯔꯛꯑꯀꯥꯟꯗ ꯈꯪꯒꯗꯕ
ꯍꯣꯏ
ꯑꯣ ꯑꯩꯈꯣꯏꯁꯨ ꯇꯧꯋꯦ ꯑꯗꯨꯃꯥꯏꯅꯅꯦ
ꯎꯝ ꯑꯗꯨꯅ ꯐꯩꯕ ꯃꯄꯥꯟ ꯂꯝ ꯆꯠꯇ꯭ꯔꯗꯤ ꯑꯁ
ꯑꯗ ꯊ ꯍꯥꯏꯔꯤꯕ ꯑꯩꯈꯣꯏ ꯑꯩꯈꯣꯏꯁꯨ ꯁꯤꯗ ꯍꯥꯏꯕꯗꯤ ꯑꯗꯨꯗ ꯑꯗꯨꯗ ꯇꯧꯅꯤꯡꯕꯁꯨ ꯂꯩꯌꯦꯕ
ꯎꯝ
ꯃꯄꯥꯜ ꯂꯝꯗ ꯇꯝꯃꯦ ꯍꯥꯏꯔꯁꯨ ꯑꯗꯨꯗ ꯇꯧꯅꯤꯡꯕ ꯂꯩꯌꯦ ꯑꯗꯣ ꯇꯧꯅꯤꯡꯕꯗꯣ ꯑꯗꯨꯗꯗꯤ ꯌꯥꯔꯔꯣꯏꯅ ꯃꯣꯏꯅ ꯄꯜ ꯂꯝ
ꯑꯣ
ꯑꯗꯨꯅꯦꯗ
ꯑꯗꯨ ꯂꯣꯏꯔꯒꯥꯟ ꯅꯣꯏꯗꯤ ꯊꯕꯛ ꯄ꯭ꯂꯦꯁꯃꯦꯟ ꯄꯤꯕ꯭ꯔꯣ ꯑꯗꯨꯗꯤ
ꯏꯟꯇꯔ ꯃꯇꯝꯗꯗꯤ ꯄꯤꯔꯔꯣꯏ ꯑꯗꯨꯕꯨ ꯑꯩꯠ ꯁꯦꯃꯤꯁꯇꯔꯁꯦ ꯏꯟꯇꯔ ꯆꯠꯄ ꯍꯦꯛ ꯂꯣꯏꯔꯒ ꯑꯦꯛꯁꯄꯤꯔꯤꯌꯦꯟꯁ ꯇꯥꯟꯕ ꯆꯠꯀꯅꯤꯕ ꯑꯗꯨꯗꯗꯤ ꯄꯤꯕ ꯌꯥꯏ ꯈꯪꯗꯦ ꯄꯤꯕ ꯄꯤꯕ ꯌꯥꯏ ꯑꯗꯨ ꯌꯥꯝꯗꯤ ꯌꯥꯝꯃꯣꯏ ꯑꯍꯟꯥꯟꯕꯅꯤꯅ
ꯎꯝ
ꯄ꯭ꯂꯦꯁꯃꯦꯟ ꯑꯗꯨ ꯑꯩꯈꯣꯏꯁꯨ ꯄ꯭ꯂꯦꯁꯃꯦꯟ ꯑꯗꯨꯝ ꯂꯥꯛꯑꯦ ꯍꯣꯏ ꯑꯩꯈꯣꯏꯁꯨ
ꯑꯣ ꯀꯌꯥ ꯀꯌꯥꯃꯨꯛ ꯑꯣꯏꯕ꯭ꯔꯥ
ꯀ꯭ꯔꯤꯕꯥ
ꯀꯌꯥ ꯀꯌꯥꯃꯨꯛ ꯑꯣꯏꯕ꯭ꯔꯣ
ꯎꯝ ꯄ꯭ꯂꯦꯁꯃꯦꯟ꯭ ꯂꯣ
ꯎꯝ
ꯌꯥꯝ ꯂꯥꯛꯄꯅꯤꯅ
ꯀꯌꯥꯃꯨꯛ ꯑꯣꯏꯕ꯭ꯔꯣ
ꯖꯍꯣ ꯍꯜꯂꯣ
ꯍꯜꯂꯣ ꯇꯥꯏ ꯇꯥꯏ ꯇꯥꯕ꯭ꯔꯣ
ꯇꯥꯕ꯭ꯔꯣ